ꯑꯣ ꯇꯥꯕ꯭ꯔꯥ
ꯇꯥꯏꯌꯦ ꯇꯥꯏꯌꯦ
ꯑꯣ ꯅꯪ ꯀꯃꯥꯏꯅ ꯇꯧꯔꯒꯦ ꯍꯜꯂꯕꯣ ꯍꯟꯗ꯭ꯔꯤꯕꯣ
ꯍꯟꯗ꯭ꯔꯤꯌꯦ ꯂꯩꯔꯤꯌꯦ ꯁꯤꯗ ꯃꯣꯏꯒꯤ ꯃꯤ ꯀꯩꯅꯣꯗꯣ ꯎꯅꯒꯗꯕ ꯃꯤꯗꯣ ꯂꯥꯛꯇ ꯂꯩꯔꯕ ꯑꯗꯣ ꯄꯨꯡ ꯀꯌꯥ ꯂꯥꯛꯇꯣꯏꯅꯣ ꯍꯪꯕꯁꯨ ꯍꯥꯏꯕ ꯉꯝꯗꯦ ꯃꯣꯏ ꯃꯤꯇꯤꯡ ꯇꯧꯔꯤ ꯑꯥ ꯀꯩꯅꯣꯗ ꯑꯗꯨꯏꯗꯨꯒꯤ ꯏꯪ ꯂꯣꯏꯔ ꯂꯥꯛꯀꯅꯤ ꯈꯣꯠꯀꯅꯤꯅ ꯍꯥꯏꯌꯦ
ꯅꯨꯡꯁꯥ ꯑꯁꯨꯛ ꯌꯥꯝ ꯁꯥꯕꯁꯤꯗ ꯑꯃꯨꯛ ꯉꯥꯏꯒꯤꯗꯣꯏꯕ ꯑꯗꯨꯗꯣ ꯃꯣꯏ ꯃꯤꯇꯤꯡ ꯇꯧꯕꯗꯣ ꯂꯣꯢ ꯄꯨꯡ ꯀꯌꯥꯗ ꯇꯧꯗꯣꯏꯅꯣ ꯍꯥꯏꯕ ꯃꯔꯝꯗꯨꯃ ꯈꯪꯉꯗꯤ ꯐꯩꯗꯅ ꯑꯗꯨꯁꯨ ꯈꯪꯗꯅ ꯑꯗꯨꯝ ꯉꯥꯏ ꯂꯩꯗꯣꯏꯕ
ꯍꯣꯏ ꯃꯣꯏ ꯈꯔ ꯑꯃ ꯆꯠꯈ꯭ꯔꯦ ꯑꯁ ꯅꯥꯀꯟꯗ ꯑꯩꯈꯣꯏꯗꯣ ꯈꯥꯏꯗꯣꯛꯅꯔꯕ ꯇꯪꯈꯥꯏ ꯇꯪꯈꯥꯏꯗ ꯑꯁꯨꯝ ꯉꯥꯏꯍꯧꯔꯁꯦ ꯈꯣꯏꯕꯥꯅꯤ ꯑꯃ ꯑꯁꯣꯝꯗ ꯉꯥꯏꯍꯧꯔꯦ ꯑꯁꯣ ꯅꯥꯀꯟꯗ ꯑꯌꯥꯝꯕ ꯆꯠꯈ꯭ꯔꯕ ꯑꯗꯨꯗꯨꯒ ꯑꯁꯨꯝꯝꯗꯣ ꯍꯦꯛ ꯊꯣꯛꯂꯛꯄ ꯎꯅꯕ ꯌꯥꯔꯗꯤ ꯎꯅꯔꯅꯤ ꯎꯟꯅꯅꯕ ꯌꯥꯗꯅ ꯁꯣꯝꯗꯣ ꯂꯥꯛꯑ ꯎꯟꯅꯗꯣꯏꯅꯦꯕ
ꯑꯝ ꯑꯗꯨꯃꯤ ꯃꯤꯇꯤꯡꯗꯨ ꯃꯤꯇꯤꯡꯗꯨꯅ ꯀꯌꯥ ꯌꯥꯝ ꯀꯨꯏꯅ ꯍꯧꯈꯒ꯭ꯔꯕ ꯍꯧꯗ꯭ꯔꯤꯕꯖꯨ ꯈꯪꯗꯕ
ꯈꯪꯗꯦꯗ ꯃꯣꯏꯗꯤ ꯀꯌꯥꯝ ꯀꯨꯏꯅ ꯍꯧꯔ ꯑꯗꯨꯕꯨꯗꯤ ꯃꯤ ꯃꯣꯏꯒꯤꯅ ꯈꯨꯗ ꯈꯨꯗꯛꯠꯇꯀꯤ ꯇꯧꯕꯗꯅꯤꯅ ꯀꯃꯥꯏꯅ ꯍꯥꯏꯝꯗꯣꯏꯅꯣ ꯀ ꯀꯩ ꯃꯤꯇꯤꯡꯉꯁꯨ ꯈꯪꯕ ꯄꯣꯠꯅꯠꯇꯦ ꯃꯣꯏ ꯃꯅꯨꯡꯒꯤ ꯇꯧꯗꯕ ꯄꯣꯠꯇꯨ
ꯑꯗꯨꯅꯤ ꯁꯥ ꯁꯥꯗ꯭ꯔꯁꯨ ꯐꯩꯕ ꯐꯤꯔꯣꯟ ꯁꯦꯆꯜꯂꯒ ꯑꯗꯨꯃꯥꯏꯅ ꯉꯥꯏꯕꯒꯤ ꯊꯕꯛꯇꯣ ꯌꯥꯝ ꯋꯥꯕꯅꯦ ꯍꯥꯏꯕ ꯅꯨꯡ ꯁꯥꯁꯤꯁꯨ ꯉꯁꯤꯒꯤ ꯅꯨꯃꯤꯠꯁꯤꯗ ꯌꯛ ꯂꯥꯎꯅ ꯁꯥꯏ ꯍꯥꯏꯕ
ꯁꯤꯗꯁꯨ ꯁꯥꯏꯌꯦ ꯑꯗꯨ ꯁꯥꯏ ꯌꯥꯝ ꯐꯖꯅ ꯁꯥꯏ
ꯑꯗꯨꯅꯦ ꯏꯃꯨꯡꯗ ꯂꯩꯕꯕꯧ ꯉꯝꯗ꯭ꯔꯀꯥꯟꯁꯤꯗ
ꯆꯥꯛꯇꯤ ꯆꯥꯔꯕ ꯀꯃꯥꯏꯅ ꯇꯧꯔꯒꯦ
ꯆꯥꯛ ꯇꯣꯛꯄꯗ ꯉꯥꯏꯔꯤꯌꯦ ꯍꯧꯖꯤꯛꯇ
ꯀꯩꯏꯟꯖꯪ ꯆꯥꯔꯕ
ꯏꯟꯖꯥꯡꯗꯨ ꯁꯧꯒ꯭ꯔꯤ ꯊꯣꯡꯉꯦ ꯑꯗꯨꯒ ꯀꯥꯡꯒꯧ ꯑꯃ ꯉꯧꯋꯦ ꯀꯥꯡꯒꯧꯗꯨꯗꯤꯅ ꯑ ꯀꯅꯣ ꯑꯈꯣꯏ ꯃꯥꯢꯕꯦꯟ ꯃꯕꯨꯛꯇꯨ ꯃꯌꯥꯝ ꯌꯥꯝꯃꯨꯕꯒꯤ ꯂꯣꯏ ꯅꯞꯁꯤꯜꯂ ꯂꯩꯔꯦ ꯑꯗꯨꯒ
ꯈꯣꯏꯗꯤ ꯃꯕꯨꯛꯇꯤ ꯉꯧꯅꯗꯦ ꯃꯔꯨꯒ ꯃꯀꯨꯒꯇꯪꯒ ꯃꯕꯨꯛꯇꯤꯅꯦ ꯉꯧꯕꯗ ꯍꯥꯎꯇꯝꯅꯦꯕ
ꯃꯕꯨꯛꯇꯣ ꯑꯩꯅ ꯆꯥꯅꯤꯡꯉꯦꯅ ꯇꯧꯕ ꯑꯗꯨꯗꯨꯒꯅꯦ ꯑꯩꯅ ꯃꯕꯨꯇꯨ ꯂꯣꯏ ꯍꯥꯞꯆꯜꯂꯨꯔꯦꯕ ꯈꯪꯕ꯭ꯔꯥ ꯑꯗꯨꯗꯨꯒꯤ ꯑꯈꯣꯏꯒꯤ ꯆꯅꯝ ꯆꯅꯞ ꯆꯅꯞ ꯅꯞꯁꯤꯜꯂꯒ ꯑꯪꯈꯛ ꯃꯁꯛ ꯌꯥꯝ ꯊꯤꯕꯗꯨꯗ ꯑꯣꯏꯔꯦꯕ ꯍꯥꯎꯕꯨꯗꯤ ꯍꯥꯎꯔꯒꯁꯨꯕꯨꯗꯤ ꯇꯧꯗꯦꯕ ꯑꯗꯒꯤ ꯑꯉꯥꯡꯈꯩꯗꯤ ꯑꯗꯨ ꯎꯕ ꯑꯗꯨ ꯆꯁ ꯀꯩ ꯀꯥꯉꯧꯅꯣꯁꯤꯕꯨ ꯅ ꯑꯗꯨꯒꯤ ꯀꯩꯅꯣ ꯇꯧꯔꯤ ꯄꯥꯐꯣꯔ ꯑꯃꯨꯛ ꯇꯥꯎꯔꯦ ꯑꯗꯒꯤ ꯊꯥꯕꯤ ꯑꯃꯨꯛ ꯈꯣꯛꯑꯦ ꯑꯗꯒꯤ ꯊꯥꯡꯖꯤꯡ ꯁꯤꯡꯖꯨ ꯑꯃꯨꯛ ꯁꯨꯔꯦ ꯑꯗꯒꯤ ꯀꯩꯅꯣ ꯕꯦꯝꯃꯗꯤ ꯀꯩꯅꯣ ꯇꯧꯗ꯭ꯔꯦ ꯆꯥꯃꯤꯟꯅꯗ꯭ꯔꯦ ꯃꯥꯒ ꯃꯥꯥꯏ ꯃꯐꯤ ꯈꯔ ꯁꯨꯍꯧꯈꯤꯒꯦꯅ ꯁꯨꯔꯦꯗꯅ ꯑꯗꯩ ꯊꯥꯡꯖꯤꯡ ꯃꯦꯠꯄꯁꯨ ꯃꯥꯏ ꯑꯃꯨꯛ ꯈꯥꯛꯍꯧꯗ꯭ꯔꯦꯅ ꯑꯩꯅ ꯍꯥꯟꯅ ꯃꯦꯠꯁꯤꯜꯂꯒ ꯊꯝꯕꯗꯨ ꯑꯩꯈꯣꯏꯗꯤ ꯄꯠꯁꯤꯜꯂꯒ ꯍꯥꯎꯇꯦꯗꯅ ꯑꯁ ꯑꯗꯨꯒꯤ ꯃꯥꯒꯤ ꯂꯣꯏꯔꯒ ꯑꯃꯨꯛ ꯃꯦꯠꯂꯣꯅ ꯑꯃꯨꯛ ꯃꯦꯠꯂꯦ ꯎꯃꯣꯔꯣꯛ ꯄꯥꯏꯕꯗꯨꯗ ꯈꯨꯠꯀꯁꯨ ꯂꯣꯏ ꯁꯥ ꯂꯣꯏꯔꯦ ꯍꯜꯂꯣ ꯑꯁ ꯎꯃꯣꯛꯇꯨ ꯁꯥꯃꯟꯗꯅꯉ ꯑꯩꯁꯦ ꯄꯨꯛꯁꯦ ꯏꯔꯨꯖꯕꯒ ꯆꯞ ꯃꯥꯟꯅꯩ ꯑꯩꯅ ꯆꯥꯛ ꯆꯥ ꯇꯣꯛꯂꯛꯄꯗ ꯍꯨꯃꯥꯡ ꯃꯌꯥꯝꯁꯤꯅ ꯄꯨꯨꯡꯂꯞ ꯂꯨꯞꯄꯒꯅꯦ ꯃꯥꯏꯁꯤꯗ ꯆꯦꯟꯊꯔꯛꯄꯗꯨ ꯅꯣꯡ ꯆꯨꯕꯗꯨ ꯉꯥꯏꯔꯦꯃꯤ ꯇꯣꯑꯣꯅ ꯍꯥꯢꯅ ꯀꯩ ꯍꯨꯝꯃꯥꯡ ꯈꯨꯁꯧꯅꯣ ꯅꯪꯒꯤꯗꯨꯗꯤ
ꯑꯗꯨꯅꯦ ꯍꯧ ꯍꯧꯖꯤꯛꯀꯥꯟ ꯎꯃꯣꯔꯣꯛꯁꯦ ꯌꯥꯝ ꯁꯥꯕꯅꯤꯅꯦ
ꯑꯁ ꯑꯩꯗꯤ ꯎꯃꯔꯣꯔꯣꯛꯁꯨ ꯀꯩꯁꯨ ꯌꯥꯝ ꯀꯟꯅ ꯆꯥꯕ ꯃꯤꯅ ꯅꯠꯇꯕꯅꯤꯅꯅꯦ ꯑꯩꯗꯤꯅꯦ ꯉꯁꯥꯏꯒꯤ ꯎ ꯃꯣꯔꯣꯛꯇꯨꯁꯨ ꯃꯆꯦ ꯑꯝ ꯈꯛꯇ ꯅꯦꯃꯤ ꯑꯩꯈꯣꯏꯒꯤ ꯀꯩꯅꯣ ꯃꯈꯣꯛꯀꯤ ꯁꯔꯨꯛꯇꯨꯁꯨ ꯑꯣꯏꯕ ꯉꯔꯥꯡ ꯇꯪꯈꯥꯏ ꯑꯃ ꯃꯦꯠꯈꯤꯕꯒꯤ ꯃꯣꯏ ꯉꯥꯎꯗꯅ ꯂꯩꯔ ꯊꯝꯕ ꯎ ꯃꯣꯛꯇꯨꯅꯦꯕ ꯑꯗꯣ ꯉꯁꯤꯁꯨ ꯃꯦꯠꯂꯦ ꯑꯗꯩ ꯏꯕꯨꯡꯉꯣꯅ ꯑꯁ ꯑꯩꯒꯤ ꯊꯥꯡꯖꯤꯡ ꯃꯦꯄꯖꯤ ꯆꯥ ꯉꯝꯗ꯭ꯔꯦꯅ ꯃꯅꯥ ꯍꯋꯥꯏꯖꯥꯔꯗꯣ ꯑꯃꯨꯛ ꯍꯥꯞꯆꯤꯜꯂꯒ ꯑꯃꯨꯛ ꯃꯦꯠꯂꯦ ꯃꯈ ꯀꯩꯅꯣ ꯑꯗꯨꯗ ꯊꯥꯡꯖꯤꯡ ꯂꯧ ꯂꯧꯊꯣꯛꯑꯒ ꯃꯔꯣꯛꯁꯤꯡꯗꯨꯅ ꯃꯦꯠꯁꯤꯜꯂꯒ ꯑꯃꯨꯛ ꯆꯥꯔꯤ ꯁꯤꯅ ꯈꯔ ꯐꯔꯦꯅ ꯇꯧꯔꯒ ꯑꯁ ꯁꯧꯒꯠꯂꯤ ꯑꯩ ꯑꯩ ꯀꯩꯁꯨ ꯆꯥꯕ ꯅꯠꯇꯦꯕ ꯃꯣꯔꯣꯛ ꯆꯥꯕ ꯁꯨꯉꯝ ꯉꯝꯗꯕ
ꯍꯣꯏ ꯐꯔꯦ ꯐꯔꯦ ꯅꯪꯒꯤꯁ ꯁꯤꯁꯦ ꯋꯥꯔꯤ ꯁꯥꯟꯅꯕꯁꯤ ꯀꯌꯥ ꯁꯨꯈ꯭ꯔꯒꯦ
ꯁꯤꯁꯤꯀꯤꯁꯦ ꯑꯥ ꯁꯤꯁꯤꯅ ꯑꯥ ꯇ꯭ꯋꯦꯟꯇꯤꯒ ꯐꯥꯏꯚ ꯂ ꯀꯩꯅꯣꯝ ꯁꯨꯗꯣꯢꯅꯤ ꯇ꯭ꯋꯦꯟꯇꯤ ꯐꯣꯔ ꯇ꯭ꯋꯦꯟꯇꯤ ꯐꯥꯏꯚꯀꯨꯝ ꯁꯨ ꯑꯗꯨ ꯑꯣꯔꯝꯒꯅꯤ
ꯅꯪꯪ ꯏꯪ ꯢꯪꯂꯤꯁ ꯌꯥꯝ ꯍꯕ꯭ꯔꯕ ꯏꯪꯒ꯭ꯔꯥꯖꯤ ꯌꯥꯝ
ꯑꯥ ꯀꯨꯟꯒ ꯃꯔꯤꯔ ꯀꯨꯟ ꯃꯉꯥꯔ ꯀꯩꯅꯣꯝ ꯁꯨꯗꯣꯏꯅꯦ
ꯑ ꯃꯄꯥꯟ ꯂꯝꯗ ꯄꯣꯛꯂꯛꯄꯅꯤꯅ
ꯁꯨꯝ ꯑ ꯍꯥꯏꯈꯤꯕꯗꯨꯒ ꯁꯨꯝ ꯚꯥꯞ ꯑꯣꯏꯔꯛꯇꯕꯗꯨꯅꯅꯦ ꯀꯨꯟꯃꯔꯤ ꯀꯨꯟꯃꯉꯥ ꯁꯨꯗꯣꯢꯅꯦ
ꯑꯩ ꯍꯧꯖꯤꯛ ꯀꯩꯅꯣ ꯇꯧꯔꯤꯌꯦ ꯐꯝꯃꯤꯅꯦ ꯐꯦꯟ ꯐꯦꯟꯗꯣ ꯀꯩꯅꯣ ꯇꯧꯕ ꯐꯦꯟ ꯍꯨꯝꯃꯝꯕ ꯍꯥꯏꯇꯥꯔꯦ ꯁꯥꯕꯁꯤꯗꯤ
ꯅꯣꯏ ꯏꯇꯩꯃꯥꯅ ꯀꯥꯢ ꯆꯠꯈꯤꯕ
ꯀꯩ
ꯅꯣꯢ ꯏꯇꯩꯃꯥꯅ ꯀꯥꯢ ꯆꯠꯈꯤꯅꯣꯕ
ꯍꯜꯂꯛꯑꯦ ꯍꯜ ꯍꯜꯂꯛꯑꯝꯃꯦ ꯃꯣꯢ ꯍꯧꯖꯤꯛꯇ ꯑꯥ ꯈꯣꯏꯗꯥꯗ ꯑꯃꯨꯛ ꯑꯉꯥꯡ ꯑꯉꯥꯡꯒꯤ ꯂꯥꯏꯔꯤꯛ ꯂꯩꯕ ꯆꯠꯈꯤꯑꯅ ꯑꯃꯨꯛ ꯍꯜꯂꯛ ꯍꯜꯂꯛꯇ꯭ꯔꯤ ꯈꯣꯏꯗꯥꯗꯤ ꯃꯝꯃꯤꯅ ꯍꯥꯟꯅ ꯍꯜꯂꯛꯑꯝꯃꯤ ꯃꯣꯏ ꯀꯔꯥꯏ ꯀ ꯑ ꯊꯕꯛ ꯑꯃ ꯆꯠꯀꯦꯅ ꯆꯠꯈꯤꯕꯅꯤ ꯉꯁꯥꯏ ꯑꯩꯁꯨ ꯍꯪꯍꯧꯗ꯭ꯔꯦꯕ ꯑꯩꯈꯣꯏꯒꯤ ꯈꯣꯡꯃꯟꯒꯤ ꯏꯆꯦꯒꯤ ꯅꯨꯄꯥꯗꯨꯒ ꯇꯧꯔ ꯆꯠꯈꯤꯕꯅꯦꯕ ꯃꯣꯏ ꯑꯍꯨꯝ ꯃꯣꯏ ꯒꯥꯔꯤ ꯑꯆꯧꯕꯗꯨꯗ ꯍꯜꯂꯛ ꯂꯩꯔꯝꯃꯦ ꯑꯗꯨꯒ ꯈꯣꯏꯗꯥꯁꯦ ꯍꯜꯂꯛꯑ ꯀꯥꯏ ꯆꯠꯈ꯭ꯔꯒꯦ ꯍꯥꯏꯔꯒ ꯑꯩꯈꯣꯏ ꯕꯦꯝꯃꯥꯒꯤ ꯂꯥꯏꯔꯤꯛ ꯂꯩꯕ ꯑꯃꯨꯛ ꯆꯠꯈꯤꯌꯦ ꯀꯥꯟꯆꯤꯄꯨꯔꯗ
ꯃꯣꯢ ꯀꯩꯅꯣꯗꯤ ꯀꯥꯕ ꯍꯧꯔꯕꯣ ꯀꯃꯥꯏꯟ ꯇꯧꯔꯒꯦ
ꯎꯝ ꯁ꯭ꯀꯨꯜ ꯀꯥꯕ ꯍꯧꯔꯦ ꯅꯨꯃꯤꯠ ꯃꯔꯤ ꯃꯉꯥꯅꯤꯔ ꯀꯩꯅꯣꯝ ꯁꯨꯔꯦ ꯑꯧ ꯂꯥ ꯅꯍꯥꯟ ꯅꯣꯡꯃꯝꯗꯤ ꯊꯤꯜꯂꯦ ꯑꯍꯥꯟꯕꯗꯗꯤ ꯑꯗꯩꯗꯤ ꯂꯥꯏꯟꯗ ꯆꯠꯍꯜꯂꯦ ꯑꯣꯇꯣ ꯃꯈꯣꯡꯕꯧ ꯇꯣꯡꯍꯜꯂꯦꯗꯅ ꯑꯣꯇꯣ ꯇꯣꯡꯉꯀꯥꯟꯗ ꯑꯗꯒꯤ ꯆꯠꯆꯈ꯭ꯔꯦꯗꯅ ꯃꯃꯥꯟꯅꯕꯤ ꯑꯃꯒ ꯑꯃꯨꯛ ꯑꯁꯥꯏ ꯅꯥꯎꯔꯝ ꯂꯩꯀꯥꯏꯗꯩ ꯇꯣꯡꯗꯣꯏꯕ ꯑꯗꯨꯃꯥꯏꯅ ꯇꯧꯔꯒ ꯆꯠꯃꯤꯟꯅꯔꯒ ꯍꯜꯂꯛꯄꯗ ꯑꯃꯨꯛ ꯑꯩꯅ ꯑꯩꯈ ꯑꯩꯈꯣꯏꯒꯤ ꯁꯣꯔꯣꯛꯁꯤꯗ ꯑꯃꯨꯛ ꯉꯥꯏꯔ ꯂꯩꯕ ꯑꯗꯨꯃꯥꯏꯅ ꯇꯧꯔꯒ ꯑꯩꯅ ꯑꯃꯨꯛ ꯂꯧꯁꯤꯜꯂꯨꯕ ꯑꯗꯨꯃꯥꯏꯅ ꯇꯧꯔꯤꯅꯤ ꯇꯟꯆꯠꯄꯗꯣ ꯀꯤꯅꯦꯅ ꯈꯔ ꯈꯔ ꯊꯥꯗꯣꯛꯑꯁꯦꯅ ꯇꯧꯔꯕꯅꯤꯗ
ꯊꯥꯗꯣꯀꯄꯥ ꯌꯥꯔꯦꯗ ꯀꯗꯥꯥꯏꯗꯩꯅꯣꯗ ꯑꯈꯣꯏ ꯃꯣꯏ ꯅꯍꯥꯟꯋꯥꯏ ꯀꯥꯏꯗꯩꯩ ꯃꯣꯏ ꯀ꯭ꯂꯥꯁ ꯐꯥꯏꯄ ꯁꯤꯁ ꯀꯥꯕꯗꯩꯩ ꯑꯗꯨꯝ ꯃꯊꯟ ꯝꯊꯟꯠ ꯁꯥꯏꯛꯜ ꯊꯧꯔꯒ ꯂꯝ ꯁꯨꯅꯕ ꯆꯠꯂꯦ ꯎꯝ ꯇꯧꯒꯤꯗ꯭ꯔꯗꯤ ꯇꯟꯒꯤꯗꯣꯢꯅꯦ ꯍꯩꯈꯤꯔꯣꯏꯗꯣꯏꯅꯦꯕ ꯑꯉꯥꯡꯈꯩ ꯈꯔ ꯃꯣꯏ ꯈꯔ ꯀꯩꯅꯣ ꯇꯧꯕ ꯃꯇꯝꯗ ꯊꯥꯗꯣꯛꯈꯤꯗ꯭ꯔꯗꯤ
ꯁꯣꯔꯣꯛꯇꯨꯅꯅꯦ ꯃꯥꯏꯒꯩ ꯑꯅꯤꯔꯛ ꯀꯩꯅꯣ ꯃꯌꯥꯏꯗ ꯈꯏꯔꯥ ꯂꯩꯕꯅꯤꯅꯅꯦ ꯅꯥꯝꯃ ꯂꯥꯟꯕꯗ ꯑꯋꯥꯕ ꯑꯃ ꯑꯣꯏꯕꯗꯣ ꯑꯅꯤꯃꯨꯛ ꯑꯅꯤꯃꯛ ꯂꯥꯟꯕꯩꯗꯅꯦ ꯍꯩꯔꯣꯏꯅ ꯄꯥꯈꯠꯇꯅ ꯑꯗꯨꯒꯤꯁꯨꯌꯥꯝꯕꯅꯤꯗ ꯍꯜꯂꯛꯄꯒꯤꯕꯨꯗꯤ ꯂꯥꯟꯗ꯭ꯔꯦꯗꯅ ꯆꯠ ꯈꯤꯕꯩꯁꯦ ꯁꯣꯔ ꯂꯥꯟꯊꯣꯛꯑ ꯆꯠꯇꯣꯏꯅꯤꯅ ꯁꯣꯔ ꯂꯥꯟꯊꯣꯛꯄꯗꯨ ꯀꯤꯖꯩ ꯍꯥꯏꯕ ꯒꯥꯔꯤꯁꯤꯗ ꯑꯗꯨ ꯎꯄꯤꯁ ꯑꯋꯥꯔ ꯎꯞꯤꯁ ꯇꯥꯏꯃꯤꯡ ꯑꯣꯏꯕꯅꯤꯅ ꯑꯣꯄꯤꯁꯀꯤ ꯃꯇꯝ ꯀꯥꯔꯛꯄ ꯃꯇꯝ ꯑꯣꯏꯅꯕꯅꯤꯅꯀꯣ ꯒꯥꯔꯤ ꯌꯥꯝ ꯆꯤꯜꯂꯦꯕ ꯑꯗꯨꯗꯨꯅ ꯒ꯭ꯌꯥꯟ ꯇꯥꯅ ꯂꯥꯟꯕꯤꯗ꯭ꯔꯗꯤꯅ ꯄꯥꯈꯠꯇꯅ ꯇꯧꯔꯤꯅꯤ ꯁꯨꯝ ꯊꯥꯗꯣꯛꯇꯕꯅꯤꯅ ꯍꯥꯟꯅ ꯁꯨꯝ ꯑꯈꯣꯏ ꯁ꯭ꯋꯥꯏꯒꯤ ꯑꯩꯈꯣꯏ ꯁ꯭ꯋꯥꯏꯒꯤ ꯗꯨꯀꯥꯟ ꯀꯔꯤ ꯀꯔꯥ ꯃꯌꯥꯝꯁꯤꯗ ꯄꯣꯠ ꯂꯩꯕ ꯊꯥꯗꯅ ꯈꯣꯠꯇꯅ ꯇꯧꯔꯒ ꯄꯥꯡꯉꯩ ꯍꯩꯕ ꯑꯉꯥꯡꯑꯣꯏꯗꯤ ꯐꯕ ꯑꯗꯨꯒꯨꯝꯕꯗꯨ ꯑꯃꯨꯛ ꯇꯧꯗꯕꯅꯤꯅ
ꯈꯥ ꯈꯔꯥ ꯇꯧꯍꯟꯂꯣ ꯂꯩꯁꯕꯤ ꯐꯔꯗꯨꯕꯨ
ꯑꯗꯩ ꯍꯥꯟꯗꯤꯁꯨ ꯃꯣꯏ ꯒꯥꯔꯤꯗ ꯚꯦꯟꯗ ꯀꯩꯗ ꯆꯠꯂꯒ ꯌꯨꯝꯕꯣꯛ ꯊꯤꯜꯂꯛꯄꯅꯤꯅ ꯑꯗꯨꯗꯤ ꯀꯩꯝ ꯄꯥꯈꯠꯇ꯭ꯔꯦꯗꯅ ꯍꯧꯖꯤꯛꯇꯤ ꯑꯃꯨꯛ ꯁꯣꯔꯣꯛ ꯂꯥꯟꯕꯒꯤ ꯈꯟꯕꯗ ꯇꯜꯂꯦꯕ ꯑꯗꯨꯒꯤꯅꯤꯗ ꯆꯠꯇꯣꯏꯅꯦ ꯅ ꯉꯥꯏꯗꯣꯏꯁꯦ ꯅꯣꯏ ꯉꯥꯏꯗꯣꯏꯁꯦ ꯋꯥꯠꯂꯤꯅ ꯍꯧꯖꯤꯛ ꯍꯣꯔꯦꯟꯒꯤ ꯋꯥ ꯈꯪꯗ꯭ꯔꯤꯅꯦ
ꯂꯩꯈꯪꯗꯤ ꯒ꯭ꯌꯥꯟ ꯇꯥꯗꯦ ꯍꯣꯔꯦꯅ ꯄꯨꯪ ꯃꯔꯤ ꯃꯉꯥ ꯇꯥꯕꯗꯥ ꯒꯌ꯭ꯥꯟ ꯇꯥꯕꯄꯣꯛꯇꯦ
ꯑꯗꯨꯅꯤ ꯆꯥꯛ ꯂꯝꯃꯛ ꯑꯅꯤ ꯉꯏꯍꯛ ꯂꯩꯔ ꯅꯪꯗꯤ ꯅꯕꯨꯛ ꯆꯥꯎꯕꯅꯤꯅ
ꯂꯥꯝꯗꯦꯗꯥ ꯊꯕꯛ ꯆꯠꯈ꯭ꯔꯗꯤ ꯌꯨꯝꯗ ꯁꯨꯝ ꯂꯩꯁꯤꯜꯂꯒ ꯇꯧꯐꯝ ꯈꯪꯗꯕꯩ ꯑꯇꯥ ꯑꯊꯛ ꯀꯩꯀꯩ ꯂꯩꯔꯒ ꯊꯤꯔꯒ ꯇꯧꯔꯔ ꯆꯥꯅꯤꯡꯕꯩ ꯋꯥꯅꯤ ꯊꯕꯛ ꯆꯠꯂꯥꯗꯤꯅꯦ ꯀꯩꯃ ꯂꯝꯕ ꯑꯣꯏꯗꯦ
ꯀꯌꯥꯝ ꯀꯌꯥꯝ ꯀꯨꯏꯔꯒꯦ ꯅꯣꯡ ꯑꯗꯨꯗ ꯌꯧꯕ
ꯀꯨꯏꯔꯦꯗ ꯉꯁꯥꯏ ꯄꯨꯡ ꯀꯌꯥꯅꯣ ꯇꯔꯥ ꯑꯗꯨꯋꯥꯏ ꯅꯥꯇꯦ ꯇꯔꯥ ꯃꯥꯄꯟ ꯃꯈꯥꯏ ꯑꯗꯨꯋꯥꯏ ꯂꯥꯛꯄꯅꯤ ꯁꯦ ꯇꯔꯥꯃꯥꯊꯣꯏ ꯑꯗꯨꯋꯥꯏ ꯌꯧꯔꯛ
ꯀꯨꯏꯔꯦꯅꯦ ꯅꯪ ꯅꯣꯏ ꯂꯩꯈꯠꯂꯛꯏ ꯃꯇꯝꯁꯤꯗꯤ ꯌꯥꯝ ꯀꯨꯏꯔꯦꯕ ꯅꯣꯏ ꯂꯩꯈꯠꯂꯛꯏ ꯃꯇꯝꯁꯦ ꯑꯗꯨꯗꯤ ꯗꯤ
ꯍꯣꯏꯌꯦꯡ ꯉꯥꯏꯔꯨꯔꯦ ꯑꯁꯤꯗ ꯃꯣꯏ ꯏꯃꯥꯟꯅꯕ ꯃꯣꯏ ꯇꯤꯝ ꯇꯩꯌꯦ ꯗꯨꯝ ꯇꯧꯔꯒ ꯆꯪꯉꯒ ꯉꯥꯏ ꯕ ꯌꯥꯕ ꯉꯥꯏꯕ ꯂꯣꯏꯔꯒ ꯑꯃꯨꯛ ꯂꯥꯛ ꯑꯒ
ꯑꯁ ꯇꯜꯂꯤꯍꯦ ꯑꯣꯏꯕ ꯉꯥꯏꯕꯩ ꯊꯕꯛꯁꯤꯗꯤ ꯑꯑꯣꯏꯕ ꯉꯥꯏꯕꯒꯤ ꯑꯋꯥꯕꯅ ꯍꯥꯏꯅꯔꯤꯅꯦ ꯇꯜꯂꯦ ꯌꯥꯝꯅ ꯉꯥꯏꯕꯁꯦ
ꯉꯥꯏ ꯇꯥꯕ ꯎꯄꯥꯢ ꯂꯩꯇꯦ ꯁꯠ ꯁꯠ ꯌꯥꯕ ꯊꯕꯛ ꯑꯝꯇ ꯂꯩꯇꯦ ꯑꯈꯣꯏ ꯁꯤꯗꯗꯤ
ꯎꯝ ꯑꯗꯨ ꯉꯁꯤꯁꯦ ꯉꯁꯤꯁꯦ ꯅꯣꯏꯅ ꯑꯗꯨ ꯉꯥꯏꯔꯤꯁꯦ ꯉꯁꯥꯏꯒꯤ ꯅꯣꯏꯒꯤ ꯑꯝ ꯊꯥꯖꯤꯟꯈꯤꯕ ꯀꯩꯅꯣꯗꯣ ꯅꯣꯏꯒꯤ ꯏꯟꯇꯔꯟꯒꯤ ꯊꯥꯖꯤꯟꯈꯤꯕꯗꯣ ꯑꯗꯨꯗꯨꯒꯤ ꯑꯥ ꯔꯤꯖꯜꯇꯣ ꯈꯪꯅꯕꯒꯤꯔ ꯀꯔꯤꯒꯤꯅꯣ
ꯍꯣꯔꯦꯟ ꯀꯣꯟꯅ ꯍꯥꯏꯔꯦ ꯑꯗꯨꯗꯤ ꯈꯪꯗꯦ ꯁꯥꯡꯒ꯭ꯔꯦ ꯋꯥꯔꯤꯁꯦ
ꯑꯣ ꯐꯔꯦ ꯐꯔꯦ ꯍꯥꯏꯕ ꯅꯨꯡꯉꯥꯏꯇꯕ ꯋꯥꯔꯤ ꯑꯣꯏꯇꯥꯔꯗꯤ ꯍꯣꯔꯦꯟ ꯀꯣꯟꯅ ꯂꯤꯔꯛꯏ ꯑꯣꯖ ꯌꯥꯔꯦ
ꯆꯒ ꯂꯩ ꯅꯁꯤ ꯀꯥꯥꯟ ꯂꯦꯞꯈꯤꯍꯦ
ꯎꯝ ꯁꯥꯒꯠꯂ ꯀꯥꯟꯁꯤꯗ ꯅꯨꯡꯁꯤꯠꯀ ꯑꯝ ꯁꯤꯠꯇꯦꯕ
ꯎꯝ
ꯇꯨꯝꯅꯤꯡꯉꯦ
ꯎꯝ
ꯅꯨꯡꯁꯤꯠ ꯅꯨꯡꯁꯥ ꯆꯞ ꯂꯦꯞꯄꯗꯣ ꯑꯣꯏꯗꯣꯏꯅꯦ ꯍꯧꯖꯤꯛꯁꯦ ꯑꯗꯨꯒꯤꯅꯦ
ꯍꯧꯖꯤꯛ ꯄꯨꯡꯕꯨꯗꯤ ꯑꯃ ꯃꯈꯥꯏ ꯑꯗꯨꯃꯥꯏꯅ ꯇꯥꯔꯦ ꯑꯗꯨꯝ ꯍꯣꯏ ꯄꯨꯡ ꯑꯅꯤ ꯃꯨꯛ ꯑꯗꯨꯗꯤ ꯀꯩꯅꯣꯝꯗꯤ ꯈꯪꯉꯅꯤ ꯄꯥꯎ ꯑꯃꯗꯤ ꯍꯥꯏꯕꯗꯤ ꯑꯥꯗꯒꯤ ꯀꯩꯅꯣ ꯇꯧꯕ ꯑꯣꯏꯔꯝꯃꯁꯨ ꯀꯩꯅꯣ ꯇꯧꯕ ꯑꯣꯏꯔꯝꯃꯁꯨ
ꯑꯗꯨꯅꯤ ꯃꯣꯏꯅ ꯑꯗꯨꯃꯥꯏꯅ ꯊꯦꯡꯅ ꯀꯩꯅꯣ ꯇꯧꯗꯕ ꯑꯣꯏꯇꯥꯔꯗꯤ ꯊꯦꯡꯅ ꯆꯠꯂꯝꯕ ꯌꯥꯏ ꯍꯥꯏꯕ ꯉꯟꯇꯥꯅ ꯍꯣꯕꯦ ꯍꯣꯕꯦ ꯍꯣꯕꯦ ꯆꯥꯛ ꯆꯥꯕꯣꯏ ꯆꯥꯗꯕꯣꯏ ꯇꯧꯔꯒ ꯂꯥꯛꯑꯝꯃꯅꯤꯗꯣ ꯑꯗꯨꯒ ꯁꯤꯗ ꯑꯃꯨꯛ ꯇꯞ ꯇꯥꯏ ꯉꯥꯏ ꯂꯩꯔꯦ ꯑꯗꯨꯒꯤ ꯋꯥꯅꯤꯗ
ꯑꯩꯗꯣ ꯌꯨꯝꯗꯒꯤ ꯑꯃꯨꯛ ꯒꯥꯔꯤ ꯑꯗꯥꯏ ꯑꯗꯥꯏꯒꯤ ꯑꯉꯥꯡ ꯑꯃꯒ ꯇꯧꯔꯒ ꯆꯠꯃꯤꯟꯅꯗꯣꯏꯅꯤꯅ ꯍꯥꯏꯕ ꯑꯗꯨꯗꯨꯒꯤ ꯑꯗꯒꯤ ꯑꯩꯖ ꯁꯀꯜ ꯇꯧꯔꯒ ꯂꯥꯛꯏꯅ ꯅꯨꯡꯁꯥ ꯁꯥꯒ꯭ꯔꯀꯥꯟꯁꯤꯗ ꯏꯃꯥꯟꯅꯕ ꯕꯖꯥꯔ ꯃꯌꯥꯗ ꯂꯩꯕꯗꯣ ꯑꯗꯨꯒ ꯁꯥꯏꯀꯟ ꯊꯅꯝꯃꯦ ꯑꯗꯨꯗꯨꯒ ꯑꯃꯨꯛ ꯁꯥꯏꯀꯜ ꯊꯅꯝꯃꯒ ꯕꯁ ꯇꯣꯡꯉꯒ ꯑꯃꯨꯛ ꯂꯥꯛꯑꯦ ꯍꯣꯏ ꯆꯥꯛꯇꯣ ꯈꯔ ꯂꯥꯝꯃꯛꯑꯦ ꯇꯧ ꯆꯥꯛ ꯊꯥꯃꯨꯛ ꯀꯨꯝ ꯇꯧꯋꯦꯅ ꯁꯪꯒꯣꯝ ꯑꯐꯝꯕꯗꯣ ꯈꯔ ꯊꯛꯆꯜꯂ ꯂꯥꯛꯄꯅꯦꯕ ꯀꯥꯟꯗ ꯕꯖꯥꯔꯗ ꯑꯗꯨꯝ ꯌꯧꯔꯦꯅ ꯑꯦ ꯑꯩ ꯁꯪꯒꯣꯝ ꯑꯐꯝꯕꯁꯦ ꯌꯥꯝ ꯄꯥꯝꯃꯦ
ꯎꯝ ꯎꯝ ꯎꯝ ꯍꯥꯎꯕꯅꯤ ꯆꯨꯍꯤ ꯍꯥꯞꯄ ꯊꯛ ꯄꯗꯣ ꯍꯥꯟꯅꯗꯤ ꯆꯨꯔꯤ ꯌꯥꯝ ꯆꯥꯏꯗ
ꯐꯁꯨ ꯐꯕꯅꯦ ꯁꯪꯒꯣꯝ ꯑꯐꯝꯕ ꯆꯨꯍꯤ ꯍꯥꯞꯄꯒ ꯊꯛꯄꯑꯣ ꯆꯥꯕ ꯇꯧꯕꯗꯣ
ꯆꯨꯍꯤ ꯆꯨꯍꯤꯉꯝꯕꯤꯖ ꯂꯥꯛꯑꯦꯕ ꯈꯪꯕ꯭ꯔꯥ ꯑꯗꯨ ꯑꯩꯈꯣꯏ ꯃꯣꯏꯅ ꯆꯨꯍꯤꯁꯦ ꯑꯩꯈꯣꯏꯅ ꯂꯩꯗ꯭ꯔꯤꯉꯩꯗꯅꯦ ꯑꯩꯈꯣꯏ ꯈꯨꯕꯥꯛꯁꯤꯗ ꯍꯥꯟꯅꯅꯦ ꯃꯣꯏꯒꯤ ꯀꯥꯡꯒꯟꯗ ꯇꯧꯔꯒꯅꯦ ꯈꯨꯕꯥꯛꯁꯤꯗ ꯍꯥꯟꯅ ꯍꯩꯔ ꯍꯩꯔ ꯑꯩꯈꯣꯏꯅ ꯍꯥꯟꯅ ꯆꯥꯗꯣꯏꯅꯦꯕ ꯑꯗꯨꯁꯨꯨ ꯄꯕꯗ ꯑꯗꯨꯝ ꯄꯨꯕꯤꯔꯦꯕ ꯈꯣꯏꯗꯣ ꯆꯨꯄꯥꯗꯨ ꯆꯨꯞꯄ ꯌꯥꯏꯌꯦꯅ ꯇꯧꯔꯒꯅꯦ ꯁꯥꯕ ꯊꯥꯏꯅ ꯍꯧꯖꯤꯛꯇꯤ ꯆꯨꯍꯤ ꯌꯣꯟꯕꯤꯒꯗꯣ ꯄꯥꯡ ꯂꯥꯛꯈꯤꯗ꯭ꯔꯦꯗ ꯂꯥꯏꯒꯤ ꯑꯃꯈꯛ ꯂꯩꯕꯗꯣ ꯁꯤꯕꯔꯥꯇ꯭ꯔꯤꯗ ꯗꯨꯀꯥꯟꯗꯒꯗꯤ ꯃꯔꯛ ꯃꯔꯛ ꯇ ꯂꯥꯛꯏꯀꯣ ꯅꯨꯡꯉꯟ ꯍꯥꯎꯗꯤ ꯁꯦꯕꯥꯇꯤ ꯑꯗꯨ ꯑꯗꯥꯒꯤ ꯋꯥ ꯅꯠꯇꯅꯥ ꯑꯗꯨꯝ ꯂꯛ ꯑꯦꯕꯥ ꯑꯌꯥꯝꯕ ꯃꯇꯝꯗ ꯊꯥꯎ ꯑꯍꯤꯡ ꯌꯣꯟꯕ ꯆꯨꯍꯤ ꯌꯣꯟꯕ ꯑꯗꯒꯤ ꯂꯣꯏ ꯌꯣꯟꯂꯝꯃꯦ ꯑꯗꯨꯝ
ꯍꯧꯖꯤꯛꯅ ꯆꯦꯡꯒ ꯂꯣꯏ ꯂꯥꯛꯑꯦ ꯃꯥꯏꯀ꯭ꯔꯐꯣꯟ ꯄꯥꯏꯔ ꯄꯥꯏꯔ ꯂꯥꯎꯔ ꯂꯥꯎꯔꯒ ꯊꯣꯏꯕꯤ ꯆꯦꯡ ꯃꯣꯏꯔꯥꯡ ꯑꯗꯨ ꯑꯗꯥꯅ ꯇꯧꯔ ꯇꯧꯗꯅꯅꯦ ꯀꯩ ꯀꯩꯒ ꯇꯧꯕ ꯃꯥꯜꯂꯦ ꯑꯗꯨꯒ ꯆꯦꯡ ꯌꯣꯟꯕꯩ ꯇ ꯑꯣꯏ ꯂꯩꯔꯝꯃꯦ ꯑꯗꯩ ꯉꯥ ꯌꯣꯟꯕꯁꯨ ꯂꯥꯛꯏ ꯃꯣꯏꯔꯥꯡ ꯂꯣꯝ ꯁꯥꯏꯠꯇꯒꯤ
ꯊꯝꯃꯨ ꯊꯝꯃꯨ
ꯍꯣ ꯐꯔꯦ ꯐꯔꯦ ꯑꯪ ꯇꯧꯔꯣ ꯇꯧꯔꯣ ꯎꯝ